ꯑꯣ
ꯇꯣꯑꯣꯍꯦ
ꯑꯟꯏꯟꯇꯦꯜꯂꯤꯖꯦꯕꯜ
ꯑꯉꯥꯡ ꯑꯉꯥꯡ ꯍꯣꯏ ꯑꯉꯥꯡꯗꯤ ꯆꯥꯔꯒꯦ
ꯅꯪꯒꯤ ꯑꯉꯥꯡꯗꯤ ꯀꯣꯏ ꯀꯔꯤꯒꯤꯔꯥ ꯊꯦꯡꯉꯦ
ꯍꯣꯏ ꯉꯔꯥꯡ ꯇꯨꯝꯗꯦꯅ ꯃꯥꯁꯨ
ꯍꯝ
ꯑꯉꯥꯡ ꯁꯥ ꯑꯍꯍ ꯈꯪꯕ꯭ꯔꯥ ꯑꯩꯈꯣꯏ ꯍꯣꯁ ꯍꯣꯁꯇꯦꯜ ꯂꯩꯕ ꯀꯥꯟꯗ ꯑꯉꯥꯡꯁꯥ ꯍꯥꯏꯕꯗꯣ
ꯇꯥꯑꯣ ꯂꯅꯤꯅꯤ
ꯌꯥꯝ ꯑꯉꯥꯡ ꯑꯣꯏꯗꯕꯁꯨ ꯅꯠꯇꯕꯗꯣ
ꯑꯩꯈꯣꯏ ꯅꯆꯦꯁꯤꯡꯅ ꯇꯥꯎꯕꯁ ꯁꯦ ꯅꯣꯏꯈꯨꯠ ꯅꯈꯣꯏ ꯐꯥꯒꯗꯕꯅꯤꯀꯣ ꯍꯥꯏꯔꯒ ꯑꯉꯥꯡꯁꯥ
ꯃꯣꯏꯒꯤ ꯃꯇꯥꯎꯗꯨꯒ ꯃꯣꯏꯒꯤ ꯑꯁꯥꯝꯗꯣ ꯄꯥꯏꯔꯒ ꯑꯉꯥꯡ ꯁꯥ ꯇꯧꯔꯒ ꯀꯣ ꯌꯥ ꯌꯥꯝꯗꯤ ꯌꯥꯗꯦ
ꯌꯦꯟ ꯅꯨꯃꯤꯠꯇ ꯇꯦꯡꯀꯣꯠ ꯁꯨꯅꯥꯗꯕꯒꯤ ꯅꯍꯥꯟ ꯀꯧ ꯊꯣꯛꯄꯁꯦ ꯆꯥꯛ ꯆ ꯑꯉꯥꯡꯁꯥ ꯀꯅꯥ ꯀꯅꯥ ꯑꯟꯑꯣꯗꯤꯕꯜ
ꯅ ꯅꯪ ꯅꯁꯥ ꯅꯨꯡꯉꯥꯏ ꯇꯕ ꯃꯇꯝꯗ ꯃꯣꯏ ꯈꯠꯅꯥꯕ ꯍꯧꯕꯗꯨ
ꯀꯦꯔꯦ
ꯃꯣꯏ ꯈꯠꯅꯕꯗꯣ ꯑꯗꯨ ꯅꯨꯃꯤꯗ ꯅꯪ ꯅꯁꯥ ꯈꯔ ꯐꯠꯇꯦꯅ ꯑꯗꯨ ꯅꯨꯃꯤꯠꯇꯣ ꯑꯗꯨꯒꯤ ꯊꯥꯎ ꯄꯨꯔꯒ ꯃꯤꯔꯥ ꯑꯩꯈꯣꯏ ꯅꯤ ꯂꯥꯛꯄꯗ ꯅꯪꯒꯤ ꯀꯥꯗ ꯌꯦꯡ ꯌꯦꯡꯕꯒꯤ ꯂꯥꯎꯔꯒ ꯈꯠꯅꯥꯕꯗꯣ
ꯍꯥꯏꯗꯤ ꯑꯗꯨꯒꯤ ꯅꯨꯃꯤꯠꯇꯣ ꯑꯣꯛ ꯆꯥꯕꯒꯤꯅꯦ ꯑꯁꯨꯃꯥꯏꯅ ꯇꯧꯕꯗꯣ ꯑꯩ ꯑꯣꯛ ꯍꯥꯟꯕꯗꯣ
ꯆꯠꯀꯅꯣ ꯍꯥꯏꯔꯒ ꯃꯤꯔꯥ ꯑꯩꯈꯣꯏ ꯅꯠꯇꯦ ꯅꯨꯡꯉꯥꯏꯗꯕꯒꯤ ꯀꯩꯅꯣꯝ ꯇꯧꯒꯦ ꯑꯁꯤ ꯒꯥꯇꯤ ꯇꯥꯔꯨꯅꯦ ꯌꯥꯔꯀꯣ ꯊꯥꯎ ꯕꯣꯔꯥꯕꯨꯗꯅꯦ ꯑꯩꯈꯣꯏꯅꯤ ꯑꯟꯏꯟꯇꯦꯜꯂꯤꯖꯦꯕꯜ
ꯑꯁ ꯑꯗꯨꯗꯤ ꯑꯩ ꯀꯥꯎꯕ ꯉꯥꯝꯅ ꯌꯥꯝ ꯋꯥꯔꯒ ꯂꯥꯏꯌꯦ ꯗꯨꯒ ꯑꯩꯒꯤ ꯂꯩꯃꯤꯟꯅꯕ ꯏꯆꯦꯗꯨꯅ ꯑꯩꯉꯣꯟꯗ ꯁꯦꯕꯥ ꯇꯧꯔꯒ ꯍꯧꯒꯠꯂꯛꯄ ꯀꯥꯟꯗ ꯕꯛꯀꯦꯠꯀ ꯀꯔꯤ ꯐꯤꯒ ꯑꯩꯉꯣꯟꯗ
ꯑꯟꯏꯟꯇꯦꯜꯂꯤꯖꯦꯕꯜ
ꯑꯩꯗꯤ ꯑꯗꯨꯒꯨꯝꯕ ꯈꯪꯗꯦꯗꯅ ꯑꯁꯨꯃꯥꯏꯅ ꯇꯧꯋꯦ ꯍꯥꯏꯕꯗꯣ ꯑꯩ ꯇꯤ ꯈꯥꯡꯗꯦ ꯑꯗꯨ ꯍꯋꯥꯠꯂꯀꯥꯟꯗ ꯏꯆꯦꯅꯦ ꯑꯦ ꯏꯔ ꯂꯩꯔꯝꯃꯦ ꯅꯪ ꯅꯁꯥꯗꯣ ꯅꯨꯡꯗꯥꯡꯗꯣ ꯌꯥꯝ ꯁꯥꯒꯠꯂꯦ ꯑꯩꯗꯤ ꯀꯤꯌꯦꯅꯀꯣ
ꯑꯗꯨꯃꯥꯏꯅ ꯇꯧꯅꯦ ꯃꯥ ꯁꯤ ꯇꯁꯨꯀꯣ ꯑꯩꯒꯤ ꯔꯨꯝꯃꯇꯦ
ꯍꯤ
ꯑꯩ ꯏꯁꯥ ꯁꯥꯒꯠꯄꯒꯤ ꯃꯥꯗꯣ ꯀꯤꯌꯦ ꯃꯥ ꯃꯥꯒꯤ ꯅꯝꯁꯤꯕ ꯐꯔꯣ ꯃꯥꯜꯂꯤꯅ ꯑꯩ ꯊꯧꯕꯗꯣ ꯌꯥꯝ ꯅꯤꯛꯅꯤꯡꯉꯦ ꯃꯥꯗꯤ ꯌꯥꯝ ꯅꯨꯡꯁꯤꯔꯒ ꯇꯥꯎꯅꯤ ꯈꯪꯉꯦ ꯑꯗꯨ ꯑꯣꯏꯔꯁꯨ ꯏꯁꯥ ꯅꯨꯡꯉꯥꯏꯇꯕ ꯀꯥꯟꯗ ꯃꯥꯅ ꯇꯩꯊꯣꯛꯄꯗ ꯌꯥꯝꯁ ꯑꯗꯨ ꯑꯣꯏꯔꯁꯨ ꯑꯩꯒꯤ ꯃꯥꯏ ꯏꯗ ꯑꯁ
ꯍꯤ
ꯑꯗꯣ ꯑꯗꯨꯝ ꯃꯇꯨꯡꯗꯗꯤꯀꯣ ꯑꯩꯗꯣ ꯈꯔꯕꯨꯗꯤ ꯐꯥꯏꯌꯦ ꯃꯥ ꯁꯦꯕꯥ ꯇꯧꯗ ꯑꯩꯗꯣ ꯑꯩ ꯁꯥꯒꯠꯂꯦ ꯍꯥꯏꯕꯁꯨ ꯈꯪꯗꯦꯀꯣ
ꯑꯩꯁꯨ ꯈꯪꯗꯦ ꯑꯗꯨ ꯅꯨꯃꯤꯠꯇ ꯁꯥꯒꯠꯂꯦ ꯍꯥꯏꯅ
ꯑꯩꯈꯣꯏꯗꯤ ꯑꯗꯨꯕꯁꯦ ꯈꯔ ꯁꯣꯜꯂꯤꯕ
ꯎꯝ ꯃꯥꯗꯤ ꯁꯥꯔ ꯁꯥꯔꯒ ꯎꯝ ꯑꯗꯨ ꯑꯩꯈꯣꯏ ꯏꯅꯦ ꯑꯃ ꯂꯩꯕꯗꯣ ꯃꯥꯒ ꯀꯥꯎꯁꯤꯔꯥ ꯅꯪ ꯄꯨꯛ ꯐꯣꯟ ꯇꯧꯁꯤꯔꯅ ꯑꯗꯨ ꯆꯠꯂꯒ ꯋꯥꯔ ꯃꯥꯗꯤ ꯁꯨꯃꯥꯏꯅ ꯆꯠꯂꯦ ꯋꯥꯔꯦ ꯍꯥꯏꯌꯦ ꯌꯥꯒꯄꯟꯅ ꯑꯗꯨꯅꯦ ꯑꯣ ꯑꯣꯛ ꯆꯠ ꯆꯅꯤꯡꯗꯕꯁꯦ ꯑꯗꯣ ꯏꯆꯦꯒꯤ ꯂꯨꯍꯣꯡꯕ ꯑꯃ ꯂꯩꯌꯦꯗꯅ ꯑꯩꯗꯥꯛ ꯄꯗꯣ ꯅꯪꯉꯣꯟꯗ ꯉꯥ ꯄꯨꯔꯛꯄꯗꯣ ꯑꯗꯨ ꯑꯗꯨ ꯆꯠꯄ ꯀꯥꯟꯗ ꯑꯩꯅ ꯑꯣꯛ ꯆꯥꯕꯒꯤꯅꯦꯕ ꯑꯗꯨ ꯑꯣꯛ ꯆꯥꯔꯗꯤ ꯑꯩ ꯃꯔꯛ ꯃꯔꯛꯇ ꯑꯁꯨꯃꯥꯏꯅ ꯇꯥꯎꯋꯦ ꯑꯗꯨꯒꯤ ꯑꯩ ꯌꯥꯝ ꯆꯥꯅꯤꯡꯗꯦ ꯑꯗꯨꯒꯤꯅꯦ
ꯅꯍꯥꯟꯗꯤ ꯑꯩꯁꯨ ꯑꯗꯨꯃꯥꯏ ꯇꯥꯕꯅꯦ ꯍꯧꯖꯤꯛ ꯀꯥꯟꯒꯤ ꯇꯧꯈꯔ꯭ꯦꯗꯣ ꯍꯣꯏ ꯑꯩꯒꯤ ꯊꯣꯡ ꯅꯥꯎꯗ ꯉꯥꯒꯤ
ꯑꯣ ꯑꯩ ꯌꯥꯝ ꯅꯣꯛꯅꯤꯡꯕꯅꯦ ꯌꯦꯡꯕꯥ ꯀꯟꯗ ꯅꯪꯅ ꯑꯗꯨꯗꯣ ꯂꯩꯕꯒꯤ ꯍꯥꯎ ꯍꯥꯎꯕꯒꯤꯅꯦ ꯌꯨꯝꯗ ꯂꯥꯏꯔꯗꯤ ꯍꯥ
ꯍꯥꯎ ꯇꯕ꯭ꯔꯥ ꯌꯨꯝꯗꯗꯤ
ꯍꯥꯎꯕꯗꯤ ꯍꯥꯎꯋꯦ ꯑꯗꯨꯁꯨ ꯍꯦꯟꯅ ꯍꯥꯎꯕꯗꯣ
ꯑꯗꯨꯅꯦ ꯅꯍꯥꯟ ꯑꯩꯈꯣꯏ ꯑꯗꯨ ꯋꯔꯤꯗꯣ ꯁꯥꯔꯒ ꯅꯣꯛ ꯄꯅꯦ
ꯍꯦꯍꯤꯍꯦ
ꯑꯁ ꯀꯦꯟꯁꯨ ꯂꯣꯏꯔꯦ ꯑꯩꯅ ꯁꯇꯦꯇꯥꯖ ꯊꯝꯕꯗꯣ
ꯎꯝ ꯀꯔꯤ ꯍꯧꯖꯤꯛ ꯊꯥꯝꯕꯗꯨꯔꯣ
ꯑꯗꯨ ꯑꯗꯨꯒꯤꯗꯣ ꯃꯥꯅ ꯔꯤꯄ꯭ꯂꯥꯏ ꯀꯛꯄ ꯀꯅꯥ ꯀꯅꯥꯅ ꯂꯥꯎꯗꯣꯏꯅꯣ ꯁꯤꯒꯨꯝꯕꯁꯦ ꯌꯥꯝꯌꯥꯝ
ꯃꯥꯗꯤ ꯁꯨꯃꯥꯏꯅ ꯇꯥꯎꯕꯅꯦ
ꯀꯅꯥ ꯃꯤꯑꯣꯏꯅ ꯑꯗꯨꯃꯥꯏꯅ ꯂꯥꯎꯗꯣꯏꯅꯣ ꯌꯥꯝ ꯉꯥꯛꯑ ꯍꯥꯏꯌꯦ ꯐ
ꯑꯗꯨꯒ ꯁꯦꯝ ꯁꯦꯝꯃ ꯁꯦꯝꯕꯥ ꯅꯨꯄꯤꯗꯨꯗꯤ ꯈꯪꯉꯗꯤ ꯃꯥ ꯍꯦꯛ ꯃꯥꯁꯨ ꯃꯔꯛ ꯃꯔꯛ ꯇ ꯁꯥꯎꯅꯤꯡꯕ ꯃꯑꯣꯡ ꯇꯥꯎꯕꯅꯦ
ꯍꯣꯏ
ꯑꯍꯣꯏ ꯃꯥꯒꯤ ꯅꯅꯤꯆꯥꯅꯦ ꯑꯗꯨ ꯑꯣꯏꯔꯁꯨ ꯚ꯭ꯔꯥ ꯃꯔꯥꯛꯛꯇ ꯃꯥꯁꯨ ꯀꯔꯤꯔꯥ ꯍꯥꯏꯕ ꯋꯥꯈꯜ ꯑꯃ ꯊꯣꯛꯄ ꯃꯇꯝꯁꯨ ꯂꯩꯕꯅꯤ
ꯑ ꯑꯩꯉꯣꯟꯗ ꯍꯥꯏ ꯍꯥꯏꯔꯁꯨ ꯑꯩꯕꯨꯗꯤ ꯀꯥꯏ ꯍꯥꯏꯗꯤ ꯃꯥꯒꯤ ꯃꯑꯣꯡꯗ ꯈꯪꯕꯨꯒꯤꯀꯣ ꯑꯩꯕꯨꯗꯤ ꯀꯥꯏ ꯍꯩꯅꯤꯡꯕ ꯍꯩꯅꯤꯡꯕꯕ ꯑꯗꯨꯝ ꯍꯥꯏꯔꯁꯨ ꯀꯥꯏꯔꯦ ꯑꯗꯤ
ꯑꯗꯨ ꯌꯣꯟꯕꯒꯤꯔ
ꯌꯣꯟꯕꯅꯦ ꯍꯣꯏ
ꯌꯦꯟꯁꯨ ꯆꯥꯠ ꯆꯥꯠꯅꯦ
ꯃꯥꯁꯨ ꯃꯥ ꯑꯩꯈꯣꯏ ꯍꯧꯖꯤꯛ ꯁꯦꯝꯕ ꯅꯨꯄꯤꯁꯨ ꯃꯥꯁꯨ ꯔꯨꯅꯦꯜꯗꯣ ꯌꯥꯝ ꯄꯥꯝꯕꯒꯤ ꯅꯅꯤꯦꯜꯗꯣ ꯈꯛꯇ
ꯃꯤꯦꯁꯤꯒꯤꯁꯨ ꯇꯧꯔꯝꯑꯝꯃꯦ ꯑꯗꯣ ꯃꯤꯦꯁꯤꯒꯤ ꯅꯝꯕꯔꯁꯦ
ꯏꯂꯦꯚꯦꯟ ꯑꯃ ꯊꯥꯔꯝꯃꯦ ꯇꯔꯥ ꯑꯣꯏꯗꯕ ꯇꯔꯥ ꯑꯊꯣꯏ ꯏꯔꯝꯃꯦ ꯇꯔꯥ ꯑꯣꯏꯒꯗꯕꯅꯦꯕ ꯃꯥꯁꯨ ꯑꯅꯧꯕ ꯐꯦꯟꯁ ꯑꯃꯅꯤꯅꯤꯜꯗꯨꯒꯤ
ꯑꯩꯗꯣ ꯔꯣꯅꯦꯜꯗꯣ ꯍꯣꯏ ꯅꯨꯡꯁꯤꯕꯗꯤ ꯅꯨꯡꯁꯤꯌꯦ ꯑꯗꯣ ꯃꯣꯏꯒꯤ ꯐꯦꯟꯁꯤꯡꯗꯨꯒ ꯑꯁ ꯌꯥꯝ
ꯎꯝ ꯑꯗꯨꯒ ꯃꯤꯦꯁꯤꯒꯤ ꯐꯦꯟꯁꯨ ꯇꯥꯎꯋꯦꯗ ꯍꯧꯖꯤꯛꯇꯤ ꯃꯥ ꯈꯔ ꯍꯥꯏ ꯃꯥ ꯈꯔ ꯍꯥꯏꯕꯒꯤ ꯀꯣ ꯃꯤꯁꯤꯗꯤ ꯈꯔ ꯍꯧꯖꯤꯛ ꯀꯟꯖꯩ ꯌꯥꯌꯦꯗꯅ ꯑꯜꯗꯧꯕ ꯀꯝꯄꯦꯌꯔ ꯇꯧꯔꯗꯤ ꯑꯗꯨꯒ ꯍꯧꯖꯤꯛꯁꯦ ꯔꯔꯅꯤꯜꯗꯨ ꯑꯣ ꯃꯤꯦꯁꯤꯒꯤ ꯐꯦꯟꯁꯅ ꯍꯦꯟꯅ ꯇꯥꯎꯋꯦ ꯑꯗꯨꯒꯤ ꯑꯩꯗꯤ ꯁꯥꯎꯅꯤꯡꯕ ꯃꯣꯏ ꯑꯅꯤꯗꯨꯗꯤ ꯌꯥꯝ ꯅꯨꯡꯁꯤꯌꯦ ꯔꯨꯅꯤꯜ
ꯑꯗꯣ ꯍꯥꯟꯅꯗꯤꯀꯣ ꯍꯥꯏꯗꯤ ꯂꯣꯏ ꯃꯤꯌꯥꯝ ꯈꯥꯡꯉꯤ ꯍ ꯃꯤ ꯁꯤꯅ ꯍꯦꯟꯅ ꯍꯥꯏꯔꯤ ꯍꯥꯏꯕꯗꯣ ꯑꯗꯨ ꯑꯗꯨꯒꯤꯗꯣ ꯔꯣꯅꯦꯜ ꯗꯣꯔꯀꯤ ꯐꯦꯟꯁꯅ ꯍꯦꯟꯂꯥꯛꯑꯒꯀꯣ ꯃꯣꯏꯅ ꯃꯣꯏ ꯑꯩꯗꯣ ꯈꯔ ꯑꯗꯒꯤ ꯍꯩꯔꯥꯛꯄꯒꯤ ꯃꯤꯦꯁꯤ ꯐꯦꯟꯁꯤꯡꯁꯨ ꯍꯧꯔꯛꯄꯅꯦꯕ ꯑꯗꯨꯗꯒꯤ
ꯑꯗꯨꯣ ꯍꯧꯖꯤꯛꯀꯥꯟꯁꯦꯃꯤ ꯁꯤꯅꯦ
ꯍꯣꯏ ꯃꯥꯅ ꯍꯦꯟꯈ꯭ꯔꯦ
ꯎꯝ ꯁꯨꯅꯤꯜꯗꯣꯗꯤ ꯃꯥꯁꯨ ꯆꯍꯤꯁꯨ ꯈꯔ
ꯍꯣꯏ
ꯑꯗꯣ ꯌꯥꯗ꯭ꯔꯦꯗꯅ ꯃꯥꯉ ꯃꯣꯏꯒ ꯍꯧꯖꯤꯛꯇꯤ
ꯅꯨꯡꯁꯤꯕꯨꯗꯤ ꯅꯨꯡꯁꯤꯌꯦꯦ ꯂꯣꯏꯔꯁꯨ ꯂ ꯂꯣꯏꯗꯥꯎꯔꯦ
ꯑꯗꯨ ꯅꯨꯡꯁꯤꯌꯦ ꯃꯥ ꯆꯦꯟꯕ ꯀꯥꯟꯗꯁꯨ ꯌꯥꯝ ꯋꯥꯕ ꯃꯥꯜꯂꯦ ꯃꯥ ꯆꯦꯟꯉꯀꯥꯟꯗ ꯆꯦꯟꯕ ꯀꯥꯟꯗ ꯌꯥꯝ ꯃꯁ ꯁꯥꯗꯣ ꯄꯨꯕ ꯉꯝꯗꯕꯒꯨꯝ ꯀꯩꯅꯣꯝꯇ ꯇꯥꯎꯋꯦ ꯑꯗꯨꯒ
ꯎꯝ
ꯃꯤꯁꯤꯗꯤ ꯁꯨꯃꯥꯏꯅ ꯇꯧꯗꯦ ꯃꯥ ꯕꯣꯜ ꯍꯦꯛ ꯄꯥꯏꯔꯀꯥꯟꯗ ꯇꯤꯛ ꯇ ꯇꯔ
ꯑꯗꯨꯅꯦ
ꯑꯁ ꯉꯁꯤꯗꯤ ꯌꯦꯡꯕ ꯅꯨꯡꯉꯥꯏꯅꯤ ꯇꯔꯥ ꯃꯈꯥꯏ ꯄꯨꯡ ꯑꯅꯤ ꯑꯩꯒꯤ ꯃꯤꯠꯇꯤ ꯌꯥꯔꯣꯏ ꯅꯣꯏ ꯎꯔꯗꯤ ꯁꯤꯡꯃ ꯅ ꯍꯦꯒ ꯏꯃꯤꯦꯣ ꯄꯟꯒ ꯃꯅꯦ
ꯅꯪ ꯀꯩꯅꯣꯝꯇ ꯀ꯭ꯔꯤꯝꯒꯨꯝꯕ ꯇꯥꯏꯊꯣꯛꯄ꯭ꯔꯥ
ꯄꯩꯁꯥ ꯂꯥꯏꯇꯍꯦ ꯑꯥꯏ ꯀ꯭ꯔꯤꯝ ꯌꯥꯝ ꯂꯧꯅꯤꯡꯕꯅꯦ ꯑꯦ
ꯑꯩꯁꯨ ꯂꯎꯗꯦ ꯄꯩꯁꯥ ꯃꯥꯡꯅꯔꯤ ꯑꯗꯨ ꯂꯧ ꯇꯕꯅꯦꯕ
ꯎꯝ ꯑꯩ ꯀ꯭ꯔꯤꯝ ꯑꯩꯈꯣꯏꯗ ꯌꯥꯝ ꯀꯟꯅꯔꯅꯤ ꯑꯩꯈꯣꯏ ꯄꯥꯏꯕ ꯌꯥꯅꯤꯕ
ꯅꯪꯒꯤꯗꯤ ꯀꯅꯥ ꯑꯩꯒꯤꯗꯤ
ꯅꯪꯗꯤ ꯎꯝ ꯅꯪꯗꯤ ꯌꯥꯅꯤ ꯑꯩ ꯑꯩꯅꯤ ꯑꯗꯨꯒ ꯈꯔ ꯀꯥꯡꯉꯗꯤ ꯔꯤꯡꯀꯜꯁ ꯊꯣꯛꯀꯅꯤ ꯅꯣꯏꯔꯗꯤ ꯔꯤꯡꯀꯜꯁꯇꯣ ꯂꯥꯏꯔꯔꯣꯏ ꯀ ꯉꯗꯔꯤ ꯏꯪ ꯀꯁꯣ ꯅꯤ ꯀꯥꯡꯗ꯭ꯔꯗꯤ ꯈꯔ ꯅꯣꯏꯔꯦꯗꯤ ꯔꯤꯀꯥꯁꯇꯣ ꯑꯃꯨꯛ ꯃꯥꯡꯉꯅꯤ
ꯑꯩꯒꯤꯗꯤꯀꯣ ꯕ꯭ꯔꯥꯎꯟ ꯄꯥꯡꯊꯣꯛꯇꯕ ꯌꯦꯜꯂꯨꯒꯨꯝꯅ ꯊꯣꯛꯄ ꯃꯟꯇꯥ ꯑꯩꯗ
ꯊꯥꯎꯒꯤ ꯃꯅꯥꯎꯅꯨꯄꯥ ꯍꯥꯏꯌꯦ ꯏꯆꯦ ꯅꯪꯒꯤ ꯃꯤꯠꯇꯤ ꯀꯔꯤꯒꯤꯔꯅ ꯃꯥꯝꯃꯤꯅ ꯃꯥꯅ ꯑꯦꯛꯁꯥꯟꯒ ꯇꯥꯎꯔꯝ ꯑꯃꯒ
ꯍ
ꯑꯁ ꯎꯝ ꯉꯁꯥꯏꯗꯣ ꯍꯧꯖꯤꯛꯐꯥꯎ ꯂꯥꯏꯔꯤꯕ ꯍꯨꯟꯅ ꯊꯣꯛꯂꯀꯥꯟꯗ ꯂꯥꯏꯔꯤꯅꯏ
ꯃꯄꯥꯟ ꯊꯣꯛꯇ꯭ꯔꯗꯤ ꯌꯥꯔꯤꯦꯗ ꯍꯥꯏꯗꯤ
ꯎꯝ ꯑꯗꯨ ꯑꯣꯏꯔꯁꯨ ꯏꯁꯥꯗ ꯂꯥꯏꯕꯒꯤ ꯅꯨꯡꯉꯥꯏꯇꯦꯗꯅ ꯂꯩꯅꯤꯡꯗꯦꯗꯅ ꯑꯗꯨꯒꯤꯅꯦ ꯑꯩ ꯑꯩꯕꯨ ꯌꯦꯡꯗ꯭ꯔꯀꯥꯟꯗ ꯌꯥꯝ ꯀꯩꯅꯣ ꯁꯣꯟꯕ ꯃꯤ ꯃꯥꯜꯂꯦ ꯍꯥꯏꯕꯒꯤ ꯑꯩ ꯇꯜꯂꯦ ꯁꯣꯗꯤꯅ ꯀꯂꯂꯦꯗꯅ
ꯍꯣꯏ ꯈꯪꯉꯤ ꯈꯥꯡꯉꯤ
ꯍ
ꯎ
ꯑꯗꯨ ꯑꯣꯏꯔꯁꯨ ꯑꯩꯅ ꯍꯦꯜꯂꯤꯀꯣ
ꯑꯩ ꯑꯩ ꯑꯩꯅ ꯍꯦꯜꯂꯦꯗ ꯑꯩꯉꯣꯟꯗꯒꯤꯗꯤ ꯀꯥꯟꯕ ꯍꯅꯝꯒꯅꯤ
ꯑꯗꯣ ꯅꯪ ꯒꯦꯁ ꯑꯃ ꯄꯨꯕ ꯉꯝꯕ꯭ꯔꯥ ꯍꯥ
ꯌꯦꯦꯁ
ꯍꯣꯏꯣꯏ
꯭ꯔꯤꯒꯦꯁꯅ ꯂꯥꯏꯔꯔꯥ
ꯁꯤꯂꯤꯟꯗꯔꯗꯨ
ꯄꯨꯗ꯭ꯔꯦ ꯍꯧꯖꯤꯛꯀꯥꯎ ꯄꯨꯗ꯭ꯔꯦ ꯍꯧꯖꯤꯛꯐꯥꯎ
ꯑꯕ ꯉꯃꯤ
ꯊꯖꯥꯗꯦ ꯊꯖꯥꯗꯦ ꯊꯖꯥꯗꯦ
ꯉꯣ ꯑ ꯅꯪ ꯀꯣꯏꯕ ꯂꯥꯛꯄ ꯀꯥꯟꯗ ꯄ꯭ꯔꯨꯐ ꯇꯧꯔꯤꯒꯦ
ꯍ ꯈꯣꯏꯅꯤ ꯇꯑꯣꯅ ꯑꯁꯦ
ꯀꯥꯟ ꯃꯅꯦ ꯍꯧꯖꯤꯛ ꯀꯥꯟ ꯆꯤꯡ ꯑ
ꯑꯗꯨ ꯅꯨꯡꯇꯤꯒꯤ ꯆꯜꯂꯗꯤ ꯑꯩꯈꯣꯏ ꯁꯨꯃꯥꯏ ꯇꯥꯎꯅꯤꯌꯦ ꯍꯣꯏꯣꯏ ꯑꯩꯁꯨ ꯆꯠꯅꯤꯡꯉꯦ ꯑꯗꯨꯁꯨ ꯑꯩꯈꯣꯏꯗꯤ ꯂꯥꯞꯄꯅꯦꯅ ꯏꯅꯥꯎ ꯅꯨꯄꯥꯗ ꯍꯥꯏꯌꯦ ꯔꯦꯟ ꯍꯧꯖꯤꯛꯇꯤ ꯊꯤꯕ ꯇꯣꯛꯑꯣꯅ ꯋꯥꯏꯐꯥꯏ ꯂꯥꯏꯇꯕ ꯃꯐꯝ ꯑꯃ ꯆꯂꯗꯤ ꯕꯧ ꯂꯦꯡꯕ ꯐꯥꯡꯉꯔꯣꯏꯅꯀꯣ ꯁꯤꯗꯤ ꯑꯣꯏ ꯎꯚꯥꯏ ꯐ꯭ꯔꯤꯅꯤꯗꯅ ꯑꯗꯨꯒ ꯉꯔꯥꯡ ꯄꯨꯄꯨꯅ ꯇꯤꯕꯤ ꯄꯤꯌꯦ ꯑꯗꯨꯒ ꯉꯁꯤꯁꯨ ꯏꯁꯀ꯭ꯔꯤꯟꯗ ꯌꯦꯡꯁꯦ ꯍꯥꯏꯌꯦ ꯍꯥꯏ
ꯑꯗꯨꯗ ꯂꯥꯏꯕꯗꯤ ꯇꯕ꯭ꯔꯥ ꯍꯌꯦꯌꯦꯡ
ꯀꯔꯤ ꯍꯥꯏꯕ꯭ꯔꯥ
ꯑꯗꯨꯗ ꯑꯗꯨꯝ ꯂꯩꯅꯤꯡꯉꯥꯏꯗꯤ ꯇꯥꯟꯈ꯭ꯔꯕꯣ
ꯁꯤ ꯔꯨꯝꯁꯨ ꯄꯦꯛꯑꯦꯗꯅ ꯑꯩꯈꯣꯏ ꯑꯅꯤ ꯂꯥꯏ ꯆꯃꯤꯟꯅꯕꯁꯦ ꯑꯗꯨꯒꯤꯅꯤꯗ ꯈꯔ ꯌꯨꯝꯗꯣ ꯈꯔ ꯁꯥꯔꯒꯦ ꯍꯥꯏꯔ ꯈꯔ ꯆꯥꯎꯔꯒ ꯑꯗꯨ ꯃꯤ ꯃꯈꯣꯟ ꯇꯥꯗ꯭ꯔꯗꯤ ꯔꯨꯝ ꯔꯨꯝꯒꯦ ꯑꯗꯨ ꯐꯥꯒꯗꯕ ꯎꯝ ꯃꯈꯣꯟ ꯀꯥꯜꯂꯦ ꯑꯗꯨꯒꯤꯅꯦ ꯑꯩꯈꯣꯏ ꯃꯣꯏꯅ ꯁꯦꯝꯕ ꯔꯨꯝꯅꯅꯤ ꯑꯗꯨꯗꯅ ꯎꯝ ꯍꯣꯏ ꯃꯆꯥ ꯑꯣꯏꯔꯁꯨꯀꯣ
ꯑꯅꯤ ꯑꯣꯜꯔꯦꯗꯤ ꯑꯗꯨꯝ
ꯎꯝ ꯇꯣꯉꯥꯟ ꯇꯣꯉꯥꯟꯅ ꯂꯥꯏꯕꯅ ꯁꯦꯡꯃ ꯆꯨꯝꯃꯦ ꯑꯗꯨꯁꯨ ꯅꯣꯏꯗꯤ ꯎꯝ ꯀꯥꯔꯇꯦꯟꯒꯨꯝꯕ ꯊꯥꯃꯗꯤ ꯌꯥꯏꯌꯦ ꯇꯦꯟ ꯊꯥꯝꯃꯣ
ꯊꯝꯉꯥꯏꯁꯨ ꯐꯔꯥ ꯌꯥꯝ ꯇꯥꯏꯌꯦꯕ ꯍꯥꯏꯗꯤ